ꯍꯜꯂꯣ ꯇꯥꯔꯦ ꯇꯥꯏꯌꯦ ꯇꯥꯏꯌꯦ
ꯑꯗꯨꯗꯣꯏꯅ ꯂ
ꯊꯥꯕꯜꯁꯦ ꯃꯌꯦꯛ ꯁꯦꯡꯉꯦ
ꯑꯁ ꯃꯄꯥꯟꯗ ꯈꯔ ꯊꯥꯕꯜ ꯃꯉꯥꯗ ꯆꯪ ꯈꯔ ꯊꯥꯕꯜ ꯃꯉꯥꯗ ꯆꯪ ꯐꯗ꯭ꯔꯦ
ꯑꯩꯈꯣꯏꯁ ꯐꯪꯉꯦ
ꯑꯣ ꯃꯌꯥꯝ ꯅꯪ ꯀꯁꯕꯤꯅꯤꯅꯦ
ꯅꯣꯏꯗꯤ ꯌꯦꯡꯕ ꯅꯨꯡꯉꯥꯏꯔꯣꯏ ꯊꯥꯕꯜꯗꯤ
ꯍꯥꯟ ꯃꯅꯤꯡꯒꯨꯝ ꯊꯣꯛꯂꯛꯑꯕꯨꯗꯤ ꯅꯨꯡꯉꯥꯏꯔꯧꯕ ꯃꯃꯥꯡꯒꯣꯝ ꯌꯧꯔꯅꯤ ꯅꯨꯡꯉꯥꯏꯇꯅ
ꯎꯝ ꯑꯩꯈꯣꯏꯒꯤꯅ ꯑꯃ ꯃꯃꯥꯡꯗꯅ ꯍꯦꯟꯅ ꯌꯦꯡꯕ ꯅꯨꯡꯉꯥꯏ
ꯍꯥꯏꯣꯏꯗꯤ ꯎ ꯋꯥ ꯀꯟꯖꯕ ꯀꯥꯡꯕꯨꯅꯤꯅ ꯑꯩꯈꯣꯏꯗꯤ
ꯍꯣꯏꯅꯦ
ꯑꯩꯈꯣꯏꯗꯤ ꯑꯁꯪ ꯑꯃꯥꯟꯕꯨ ꯌꯣꯛꯈꯠꯆꯕ ꯀꯥꯡꯕꯨꯅꯤꯅ
ꯑꯁꯪ ꯑꯃꯥꯟꯕ ꯌꯣꯛ ꯈꯣꯠꯆꯕ ꯀꯥꯡꯕꯨꯨꯅꯤꯅ
ꯃꯥ ꯈꯗꯤ ꯌꯥꯝ ꯄꯥꯝꯨꯖꯦ ꯍꯥꯏꯇꯥꯔꯦ ꯎ ꯋꯥ ꯀꯜꯦ
ꯎꯝ ꯍꯣꯏꯅꯦ ꯃꯃꯥꯡꯗꯁꯨ ꯂꯧꯕꯨꯛ ꯂꯩꯔꯦ
ꯑ
ꯑꯁꯪꯕ ꯉꯥꯛꯇꯅꯦꯕ ꯂꯩꯁꯤꯅ
ꯁꯥꯛ ꯋꯥꯅꯁꯨ ꯁꯪꯕ ꯍꯧꯔꯦ ꯀꯩꯅꯣ ꯀꯩꯩꯅꯣ ꯃꯥꯡꯂꯣ
ꯑꯗꯨꯅ ꯈꯔ ꯂꯩꯔ ꯑꯗꯨꯗꯤ ꯁꯪꯉꯛꯑꯅꯤ ꯑꯩꯗꯤ ꯀꯤꯕꯨ ꯀꯤꯖꯩꯕ ꯂꯥꯛꯀꯅꯤ
ꯑꯗꯨꯀꯥꯟ ꯁ ꯑꯗꯨꯀꯥꯟꯗꯗ ꯂꯥꯛꯄ ꯂꯥꯛꯇꯌꯦ ꯑ ꯍꯧꯖꯤꯛꯇꯤ ꯂꯥꯛꯈꯤꯗ꯭ꯔ ꯉꯍꯥꯎꯋꯦ ꯑꯩꯈꯣꯏꯅ ꯌꯨꯝ ꯍꯣꯡꯗꯣꯛꯄ ꯀꯨꯏꯗ꯭ꯔꯤꯉꯩꯗꯣ ꯑꯗꯨ ꯀꯗ ꯁꯨ ꯂꯥꯛꯀꯅꯤꯅ ꯈꯔꯝꯗ ꯑꯃꯨꯛ ꯂꯥꯛꯀꯅꯤ ꯑꯃꯗ ꯂꯥꯛꯀꯅꯤ ꯍꯥꯏꯟꯛ ꯍꯧꯖꯤꯛꯇꯤ ꯃꯤ ꯂꯥꯡꯕꯒꯤ ꯃꯤꯅꯤꯃꯨꯛ ꯈꯣꯟꯗꯣꯏꯔ ꯂꯣꯏ ꯇꯥꯟꯅꯔꯅꯤ ꯑꯗꯨꯅ ꯆꯥꯟꯈꯤꯗꯔꯕ
ꯎꯝ ꯍꯥꯟꯅꯅ ꯍꯣꯡꯗꯣꯛꯄ ꯀꯨꯏꯗ꯭ꯔꯤꯉꯩꯗꯨꯗ
ꯀꯨꯏ꯭ꯔꯤꯉꯩꯒꯤꯗꯣ ꯑꯗꯗꯤ ꯑꯁ ꯀꯩꯩꯅꯣ ꯂꯤꯟꯒꯤ ꯏꯟ ꯉꯥꯛꯇꯅꯦ ꯀꯩꯅꯣꯅꯦꯕ
ꯎꯝ ꯇꯂ ꯑꯗꯨꯅ ꯍꯥꯟꯅ ꯂꯩꯅꯗꯕꯩꯅꯦ ꯃꯤ
ꯃꯥꯅꯦ ꯃꯥꯅꯦ ꯍꯥꯟꯅ ꯁꯤ ꯑ ꯂꯝꯝꯍꯥꯡ ꯑꯣꯏꯅ ꯂꯩꯔꯝꯃꯤꯗꯅ
ꯎꯝ ꯄꯨꯈ꯭ꯔꯤ ꯑꯣꯏꯔꯒ ꯂꯩꯔꯝꯕꯗꯣ
ꯃꯥꯅꯦ ꯃꯥ ꯄꯨꯈ꯭ꯔꯤ ꯑꯗꯩꯗꯤ ꯍꯤꯡꯈꯣꯜ ꯑꯃ ꯏꯁꯣꯡ ꯁꯣꯡ ꯑꯗꯨꯝ ꯂꯩꯔꯝꯕꯗꯨꯗ ꯑꯗꯨꯝ ꯃꯣꯏꯁꯨ ꯃꯈꯨꯟ ꯏꯈꯤꯕ ꯖꯒꯥꯗꯣ ꯑꯣꯏꯔꯝꯗꯣꯏꯅꯦꯕ ꯑꯗꯨꯗꯤ ꯑ ꯑꯗꯩꯗꯨꯗ ꯑꯍꯥꯟꯕꯗꯗꯤ ꯈꯔ ꯆꯪꯉꯛꯑꯃꯦ ꯑꯗꯩ ꯍꯧꯖꯤꯛꯇꯤ ꯁꯨꯝ ꯃꯤ ꯇꯁꯜꯂꯛꯑꯕꯅꯤꯅ ꯌꯥ ꯇꯗ꯭ꯔꯦ
ꯎꯝ ꯎꯝ
ꯑꯃꯨꯛ ꯑꯃꯨꯛꯀꯗꯤ ꯊꯣꯛꯂꯛꯀꯗ꯭ꯔꯥ ꯑꯗꯨ ꯃꯆꯥ ꯃꯆꯥ ꯑꯗꯨꯝꯕꯗ ꯍꯥꯝ ꯀꯥꯏꯅ ꯇꯧꯗꯅ ꯍꯥꯏꯗꯤ ꯋꯥꯈꯜ ꯃꯈꯣꯡ ꯐꯪꯉꯦ ꯅꯨꯃꯤꯠ ꯌꯨꯡꯉꯦ ꯑꯗꯨꯅꯨꯡꯉꯥꯏ ꯃꯤ ꯂꯣꯏ ꯐꯐꯝ ꯐ ꯁ꯭ꯋꯥꯏꯗ ꯏꯁꯩ ꯈꯣꯡꯖꯤꯟꯗꯗꯅ ꯂꯥꯡ ꯂꯩꯔꯦ ꯑꯗꯨꯝ ꯁꯖꯤ ꯊꯥꯗꯅ
ꯎꯝ ꯀꯣꯛꯑꯕꯩꯅꯦ ꯅꯣꯏ ꯋꯥꯄꯜ ꯃꯈꯣꯡꯗꯨꯁꯨ ꯀꯣꯛꯊꯣꯛꯑꯦꯗꯅ
ꯑꯥ ꯑꯗꯩꯗꯤ ꯀꯣꯏꯑꯦ ꯅꯨꯡꯉꯥꯏꯔꯦ ꯁꯨꯝ ꯃꯤ ꯂꯩꯇ꯭ꯔꯗꯤ ꯃꯣꯏꯅ ꯆꯤꯛꯀꯗꯤ ꯆꯪꯉꯛꯇꯣꯏꯏꯗꯅ
ꯃꯥ
ꯉꯒꯅꯤꯂ ꯇꯥꯔꯊꯔꯗ ꯍꯥꯟꯅꯗꯤ ꯀꯩꯅꯣ ꯑꯁ ꯐꯤꯅꯥꯏ ꯋꯥꯠꯍꯜꯂꯄꯣꯠꯇꯦ ꯉꯍꯥꯎꯋꯥ ꯍꯥꯏꯗꯤ ꯑꯍꯥꯟꯕ ꯆꯍꯤ ꯍꯧꯗꯣꯛꯄ ꯆꯍꯤꯒꯤꯗꯨꯗꯤ ꯐꯉꯒꯗꯖꯦ ꯎꯝ ꯃꯥꯒꯤꯦꯔ ꯈꯥ ꯂꯣꯏ ꯀꯥꯞꯊꯣꯛ ꯀꯥꯞꯊꯣꯛꯑ ꯊꯝꯃꯤꯒꯦ ꯐꯤꯅꯥꯅꯦ
ꯇꯂ ꯂꯩꯖꯦ
ꯃꯥ ꯇꯔꯦ ꯑꯗꯨꯣ ꯂꯤꯟꯗꯁꯨ ꯃꯤꯁꯦ ꯀꯤꯕ ꯑꯩꯈꯣꯏꯅꯁꯨ ꯂꯤꯟꯁꯦ ꯀꯤꯕꯅꯦꯕ
ꯎꯝ ꯑꯅꯤꯃꯛꯀꯤ ꯃꯤꯟꯅꯔꯒ ꯈꯪꯅꯔꯒ ꯇꯣꯛꯄꯗꯣ
ꯑ ꯅꯁꯨꯃꯤꯅꯅꯤ ꯀꯕ ꯃꯤꯅꯁꯨꯅ ꯅꯅꯤ ꯀꯈꯤꯕꯕ
ꯎꯝ ꯊꯥꯕꯁꯨ ꯂꯣꯠꯈꯔꯦ ꯂꯩꯆꯤꯜꯂꯛꯇ
ꯑ ꯎ ꯏ ꯃꯎ ꯐ ꯎ ꯋꯥꯉꯃ ꯏ ꯃꯃꯥꯡꯒꯤꯗꯤ ꯃꯩ ꯂꯥꯛꯑꯦꯈꯣꯏ ꯁꯥꯥ ꯈꯛꯇꯅꯦ ꯑꯩꯈꯣꯏꯒꯤ ꯀꯩꯅꯣ ꯂꯥꯟ ꯈꯛꯇꯅꯦ ꯅꯣꯔꯠ ꯏꯁ
ꯀꯔꯤ ꯑꯃꯃꯥꯡꯃꯗꯤ
ꯑ ꯅ ꯁꯝꯕꯣꯔꯀ ꯃꯣꯏꯔꯣꯝꯗꯤ ꯂꯥꯛꯑꯦꯕ
ꯑꯣ
ꯍꯣꯏꯗꯤ ꯄꯨꯡꯉꯥꯟꯀ ꯍꯣꯏ ꯑꯩꯈꯣꯏꯔꯣꯝ ꯂꯥꯏꯟꯗ ꯀꯩꯗꯧꯕ ꯅꯣꯏꯅ ꯑꯣꯔꯥ ꯑꯆꯧꯕ ꯁꯦꯡꯗꯣꯛꯄꯗꯣ ꯑꯣꯌꯥꯥꯔ ꯑꯆꯧꯕ ꯁꯤꯟꯗꯣꯛꯄ ꯃꯥꯜꯂꯦꯕ
ꯎꯝ
ꯑꯆꯧꯕ ꯑꯃ ꯍꯦꯛ ꯊꯤꯡꯕꯗꯣ
ꯎꯝ
ꯑꯗꯨꯗꯒꯤꯇꯝ ꯃꯥ
ꯍꯥꯏ ꯐꯃꯨꯡꯁꯦ ꯃꯄꯥꯟꯗ ꯊꯥꯔꯀꯥꯟꯗ ꯑꯣꯏꯅ ꯑꯗꯨꯨꯝꯝ ꯏꯉꯛꯀꯗꯣꯔꯦ
ꯗꯣꯂꯥꯥꯟ ꯁꯥꯕꯒꯤꯨꯝ ꯑꯣꯏꯇꯥꯒꯂ ꯈꯛꯇ ꯊ ꯇ ꯌꯥꯄꯥ ꯁꯥ ꯊꯦ
ꯍꯣꯏ ꯃꯅꯨꯡꯁ ꯌꯥꯝ ꯁꯥꯏ ꯍꯥꯏꯕ
ꯁꯥꯏ ꯁꯥꯏꯗ
ꯃꯄꯥꯥꯟꯁꯤꯅ ꯈꯔ ꯏꯪꯕ ꯃꯥꯜꯂꯦ
ꯑꯩꯈꯣꯏꯁꯨ ꯇꯤꯟꯅꯒꯣ ꯑꯣꯏ ꯑꯗꯨ ꯇꯥꯔꯗ ꯌꯥꯝ ꯎꯃꯦ ꯍꯥꯏꯁꯦ ꯑꯩꯉ ꯂꯩ ꯈꯔ
ꯑꯗꯨꯅꯦ ꯅꯣꯏꯁꯤꯁꯨ ꯆꯨꯞꯁꯜꯂꯀꯥꯟꯗ ꯊꯥꯗꯣꯔꯛꯇ ꯑꯣꯏꯔꯝꯅꯤ
ꯍꯣꯏ ꯐꯕ ꯋꯥꯏ ꯐꯕꯥꯎ ꯐꯪꯗꯦ ꯀꯩꯅꯣ ꯑꯩꯈꯣꯏ ꯑꯗꯨꯗꯥꯋꯥꯏꯅ ꯊꯝꯕꯗꯣ ꯑꯩꯈꯣꯏꯨꯝꯝ ꯐꯪꯐꯝ ꯑꯃ ꯊꯣꯛꯇ꯭ꯔꯥ ꯍꯥꯏꯗꯤ ꯑ ꯐꯛꯂꯥꯡ ꯂꯩꯕꯥꯛꯀꯤ ꯃꯣꯏꯗꯤ ꯆꯪꯉꯛꯄ ꯉꯝꯣꯏ ꯑꯗꯨꯒ ꯇꯤꯟꯒꯤꯁꯤ ꯆꯪ ꯉꯝꯗꯦ ꯍꯥꯏꯕ ꯃꯣꯏꯗꯤ ꯌꯥꯝ ꯊꯥꯕꯖꯅꯤ ꯃꯣꯏ ꯄꯋꯥꯁ
ꯈꯔ ꯀꯟꯕꯖꯥꯠꯂ ꯑꯗꯨꯗꯤ
ꯇ ꯋꯥꯏꯐꯥꯏ ꯐꯪꯉꯝꯗ꯭ꯔꯤ
ꯌꯥꯝꯄꯤꯅ ꯑꯗꯨꯅ ꯌꯥꯝ ꯄꯤꯛꯅ ꯑꯃ ꯂꯊꯛ ꯊ ꯐꯪꯉꯝꯅꯦꯕ ꯌꯥꯝ ꯐꯖꯅ ꯐꯪꯗꯦꯕ ꯂꯩꯕꯥꯛ ꯏꯕꯗꯤ ꯌꯥꯝ ꯊꯪꯉꯦꯔꯝꯅꯤ
ꯅꯣꯏ ꯃꯥꯒꯤ ꯀꯣꯟꯒꯤ ꯑꯗꯨꯗꯣ ꯍꯥꯏꯗꯤ ꯈꯔ ꯐꯪꯗꯧꯕ
ꯃꯅꯤꯡꯒꯤꯗꯣ ꯑꯗꯨꯗꯤ ꯐꯪꯉꯦ ꯑꯗꯨꯒ ꯁꯤ ꯃꯃꯥꯡ ꯃꯥꯡꯒꯣꯣꯟꯗꯨꯁꯨ ꯀꯣꯟ ꯃꯅꯨꯡꯗꯤ ꯐꯪꯗꯦ
ꯎꯝ
ꯃꯅꯤꯡꯗꯕꯗꯤ ꯐꯪꯦ ꯐꯪ
ꯑꯩꯈꯣꯏ ꯁꯤꯗꯩꯁꯦ ꯗꯥꯏꯂꯤꯡ ꯗꯥꯏꯂꯤꯡꯒꯤ ꯀꯥꯐꯧ ꯄꯥꯏꯕꯗꯤ ꯑꯗꯨꯝ ꯐꯪꯉꯦꯕ
ꯎꯝ ꯑꯗꯨꯏꯅꯦ ꯑꯗꯨꯝꯕ ꯑꯗꯨꯃꯥꯏꯅ ꯆꯥꯡꯅꯦꯕ ꯑꯩꯈꯣꯏ ꯁꯤꯗ ꯂꯥꯞꯅꯩꯁꯦ
ꯎꯝ ꯆꯤꯅꯥꯎꯕꯤ ꯌꯧꯕꯕꯨꯗꯤ ꯉꯗꯦꯕ ꯗꯗꯥ ꯂꯕ ꯊꯤꯡ ꯉꯝꯃꯦ
ꯆꯥꯛꯈꯨꯝ ꯆꯥꯛꯈꯨꯝꯗꯅꯦ ꯀꯛꯑꯅꯤ ꯈꯛꯥꯏ ꯐꯥꯏꯗ ꯈꯖꯈꯗ ꯏ ꯐꯥꯠ ꯐ ꯑꯣꯀꯒꯤꯦ ꯎꯝ ꯊꯣꯡꯅꯥꯎ ꯍꯥꯡꯇꯣꯛꯑꯅ ꯈꯔ ꯆꯪꯉꯦ
ꯎꯝ
ꯎꯝ ꯑꯣ ꯃꯠꯇꯝ ꯇꯗ ꯋꯥꯉ ꯆꯅꯒꯦ ꯎꯝ ꯑꯟ ꯐꯔꯦ
ꯑ
ꯇꯥꯔꯦ ꯇꯥꯔꯦ ꯑꯩ ꯉꯥꯏ ꯇꯥꯔꯕ ꯑꯩꯅ ꯅ ꯃꯩꯁꯅ ꯇꯥ ꯇꯕ
ꯊꯦꯡ ꯌꯦ
ꯅꯪ ꯅꯪ ꯂ ꯍꯧꯖꯤꯦ ꯑꯈꯟꯕꯗ ꯀꯩꯅꯣꯝ ꯇꯧꯋ ꯍꯥꯏꯕ ꯀꯥꯏ ꯁꯄꯨ ꯈꯕꯔꯝ ꯇꯕ ꯈ ꯇ ꯍꯥ
ꯇꯥꯇꯗꯤꯃꯟꯅꯪꯉꯥꯡꯉꯗ